ꯇꯥꯕ꯭ꯔ ꯑꯣ ꯑꯥꯎ ꯇꯥꯏꯌꯦꯀꯣ
ꯇꯥꯏ ꯇꯥꯏ ꯐꯖꯅ ꯇꯥꯔꯦ
ꯑ ꯐꯖꯟꯅ ꯇꯥꯒ꯭ꯔꯕꯣ
ꯍꯣꯏ ꯅꯪ ꯅꯁꯛ ꯑꯟꯏꯟꯇꯦꯜꯂꯤꯖꯦꯕꯜ
ꯑꯦꯁ
ꯍꯧꯖꯤꯛꯁꯦ ꯂꯧ ꯆꯠꯂꯒ ꯍꯛꯑꯒ ꯏꯔꯨꯉꯥꯏ ꯇꯧꯔꯤꯌꯦ
ꯑꯁ ꯏꯔꯨꯕꯗꯣ ꯗꯤꯁꯇꯔꯕ ꯇꯧꯔꯦꯍꯦ
ꯀꯩꯁꯨ ꯀꯥꯏꯗꯦꯗ
ꯏꯔꯨꯒꯗꯧꯕꯗꯣ ꯗꯤꯁꯇꯔꯕ ꯇꯧꯔꯦꯍꯦ ꯅꯪ ꯋꯥꯅ ꯍꯜꯂꯛꯄꯗꯣ
ꯀꯩꯁꯨ ꯇꯧꯗꯦ ꯏꯔꯨꯔꯝꯗꯥꯏꯗ ꯉꯥꯏꯍꯥꯛ ꯐꯣꯟ ꯌꯦꯡꯉꯝꯕꯅꯤꯗ
ꯎꯝ ꯑꯗꯨꯁꯨ ꯅꯨꯡꯉꯥꯏꯕꯅꯤꯀꯣ ꯑꯩ ꯗꯤ ꯑꯗꯨꯝ ꯇ꯭ꯨꯏꯁꯟ ꯂꯣꯏꯔꯒ ꯑꯗꯨꯝ ꯐꯝꯔꯒ ꯂꯩꯌꯦꯗ ꯍꯧꯖꯤꯛꯇꯤ
ꯑꯣ ꯅꯪꯅ
ꯑꯥꯎ ꯂꯩꯀꯥꯏꯒꯤ ꯑꯉꯥꯡꯁꯤꯡ
ꯎꯝ
ꯂꯩꯀꯥꯏꯒꯤ ꯁꯥꯊꯤꯈ꯭ꯔꯕ ꯑꯉꯥꯡꯁꯤꯡ
ꯍꯝ ꯍꯝ
ꯍꯥꯏꯔꯤꯕ ꯏꯟꯗꯕ ꯈꯣꯏꯗꯣ
ꯑꯗꯨꯗꯤꯅ
ꯑꯩ ꯃꯥꯟꯕꯒꯤ ꯑꯣꯏꯔꯝꯅꯦ
ꯑꯣꯏꯕꯁꯨ ꯌꯥꯏ
ꯂꯩꯀꯥꯏꯒꯤ ꯃꯤꯁꯤꯡꯅ ꯍꯥꯏꯌꯦ ꯑꯩ ꯃꯥꯟꯗꯒꯤ ꯑꯩꯒꯤ ꯑꯉꯥꯡꯁꯤꯡꯁꯨ ꯁꯥꯊꯤꯈ꯭ꯔꯦ ꯂꯝꯍꯦꯟꯈ꯭ꯔꯦ ꯍꯥꯏꯅ
ꯑꯗꯨꯗ ꯅꯠꯇꯕꯅꯦꯕ
ꯑꯗꯨꯅꯦ ꯑꯗꯨꯗꯩꯅꯦ ꯃꯊꯥ ꯁꯥꯔꯤꯁꯦ ꯀꯔꯤ ꯀꯔꯤ ꯁꯨꯕꯅꯣ ꯍꯧꯖꯤꯛꯀꯥꯟ ꯂꯧꯗ
ꯂꯧ ꯂꯧ ꯁꯨꯕꯗꯣ ꯏꯁꯤꯡ ꯂꯩꯇꯕꯒꯤꯀꯣ ꯅꯣꯡ ꯆꯨꯗꯕꯒꯤ
ꯑꯣ ꯑꯣ ꯄꯦꯗꯤ ꯐꯤ ꯀꯩꯅꯣ ꯊꯥꯕꯗꯨ ꯀꯣ ꯑꯗꯨꯒꯤ ꯂꯧꯗꯣ
ꯍꯣꯏ ꯍꯣꯏ
ꯎꯝ ꯎꯝ ꯏꯁꯤꯡꯗꯤ ꯂꯧ ꯍꯥꯏꯌꯦꯀꯣ ꯎꯝ
ꯈꯪꯗꯦꯗ ꯑꯩꯈꯣꯏꯗꯤ ꯇꯝꯄꯥꯛꯀꯤ ꯂꯧ ꯑꯗꯨꯝ ꯍꯥꯏꯅꯩ
ꯑꯥ ꯍꯣꯏ ꯍꯣꯏ ꯑꯩꯗꯤ ꯑꯗꯣ ꯑꯩꯈꯣꯏꯗꯤ ꯂꯩ ꯐꯠꯇꯕꯅꯤꯅꯀꯣ ꯑꯩꯈꯣꯏꯗꯤ ꯆꯤꯡꯒꯤ ꯂꯧꯗꯤ ꯂꯩꯌꯦꯕ ꯈꯔ ꯈꯔ ꯀꯣ ꯑꯗꯣ ꯍꯧꯖꯤꯛꯀꯤ ꯂꯧꯗꯣ ꯑꯗꯨꯗꯤ ꯃꯤꯒꯤꯗ ꯑꯗꯨꯝ ꯆꯠꯄꯗ ꯆꯠꯄ ꯐꯪꯉꯦ
ꯑꯦꯁ ꯑꯩꯈꯣꯏꯁꯨ ꯆꯠ ꯆꯠꯁꯤ
ꯑꯁ ꯍꯕꯅꯦ ꯀꯥꯏ ꯎ ꯑꯗꯨꯝ ꯈꯨꯟꯗ ꯂꯥꯛꯑꯗꯤ ꯑꯗꯨꯝ ꯃꯤꯒꯤ ꯂꯧ ꯂꯧ ꯑꯣ ꯀꯨꯨꯝꯕꯃꯦ ꯇꯝꯗꯑꯣ ꯑꯗꯨꯒꯨꯝꯕ ꯃꯇꯝꯗꯨꯗ ꯃꯤꯒꯤ ꯑꯗꯨꯝ ꯑ ꯄꯨꯟ ꯄꯨꯜꯂꯒ ꯆꯠꯄꯗꯣ ꯂꯩꯀꯥꯏꯒꯤ ꯃꯤꯔꯥ ꯈꯨꯟꯒꯤ ꯃꯤꯁꯤꯡꯔ ꯑꯗꯨꯝ ꯄꯨꯜꯂꯒ ꯆꯠꯄ ꯃꯇꯝ ꯂꯩꯗꯅ ꯑꯗꯨꯒꯨꯝꯕ ꯃꯇꯝꯗꯨꯗ ꯆꯠꯄ ꯐꯪꯉꯤ ꯑꯩ ꯑꯗꯨꯒꯤ ꯏꯁꯤꯡꯒꯤ ꯂꯧꯗꯣ ꯊꯥꯕꯗꯣ ꯃꯉꯥ ꯇꯔꯨꯛꯔꯛ ꯈꯛꯇ ꯑꯣꯏꯔꯝꯒꯅꯤ
ꯑꯣꯗ
ꯑꯩꯈꯣꯏ ꯈꯨꯟꯗꯗꯤ ꯀꯣ ꯑꯗꯨꯒꯤ ꯇꯝꯄꯥꯛꯀꯤ ꯂꯧꯗ ꯌꯥꯝ ꯂꯥꯞꯄꯅꯦ ꯈꯨꯟꯗꯗꯒꯤꯀꯣ ꯏꯔꯥ ꯂꯥꯞꯄꯅꯤ ꯑꯗꯨꯝ ꯃꯤꯁꯤꯡꯀꯣ ꯂꯧꯗ ꯇꯨꯝꯕ ꯆꯠꯄꯗꯣ ꯍꯥ ꯑꯩ ꯑꯩ ꯑꯌꯨꯛ ꯆꯠꯂꯒ ꯍꯜꯂꯛꯄꯗꯣ ꯈꯔ ꯋꯥꯕꯒꯤꯀꯣ ꯂꯥꯞꯄꯅꯤꯅ ꯑꯃꯨꯛꯀ ꯍꯜꯂꯛꯄꯗꯣ ꯆꯤꯡ ꯀꯥꯕꯅꯦꯕ ꯑꯗꯨꯒꯤ ꯎꯝ ꯐꯥꯔꯝ ꯍꯥꯎꯁꯒꯨꯝꯕ ꯁꯦꯝꯔꯒꯀꯣ ꯑꯗꯨꯝ ꯂꯧꯗ ꯇꯨꯝꯕꯅꯦ
ꯑꯁ ꯑꯗꯨ ꯑꯣꯏꯗꯤ ꯀꯃꯥꯏꯅ ꯐꯧꯒꯨꯝꯕ ꯀꯃꯥꯏꯅ ꯄꯨꯔꯛꯄ꯭ꯔꯥ ꯌꯥꯝ ꯋꯥꯔꯝꯃꯅꯤ
ꯑ ꯑꯗꯣ ꯐꯧ ꯂꯧꯕ ꯃꯇꯝꯗꯗꯤ ꯒꯥꯔꯤꯗꯣ ꯒꯥꯔꯤꯅ ꯑꯃꯨꯛ ꯀꯜꯍꯧꯕ ꯂꯥꯛꯑꯦꯕ ꯍꯥꯏꯗꯤ ꯑꯁꯤ ꯊꯥꯕ ꯃꯇꯝꯗꯗꯤ ꯅꯣꯡ ꯌꯥꯝ ꯆꯨꯋꯦꯗꯅ ꯑꯗꯨꯒꯤ ꯂꯝꯕꯤꯗꯣ ꯐꯖꯗꯕꯅꯤꯅ ꯒꯥꯔꯤꯗꯣ ꯇꯣꯏꯅ ꯆꯠꯄ ꯌꯥꯗꯕ ꯅꯣꯡ ꯆꯨꯕ ꯈꯣꯠꯄ ꯃꯇꯝꯗꯨꯗꯤꯀꯣ ꯑꯗꯣ ꯐꯧ ꯂꯧꯕ ꯑꯗꯤ ꯎ ꯅꯨꯡꯁꯥꯗꯣ ꯐꯖꯅ ꯊꯣꯛꯑꯦꯗꯅ
ꯑꯣ ꯆꯨꯃꯦ ꯆꯨꯝꯃꯦ
ꯀꯪ꯭ꯂꯦꯗꯅ ꯂꯝꯕꯤꯒꯨꯝꯕꯁꯨ
ꯅꯪꯁꯤ ꯀꯩꯅꯣ ꯇꯧꯕ ꯌꯥꯏ
ꯀꯩꯩꯅꯣ
ꯅꯪ ꯅꯪ ꯑꯣꯖꯥꯗꯤ ꯑꯗꯨꯝ ꯌꯥꯏ ꯍꯥꯏꯕꯗꯤ ꯋꯥꯔꯤ ꯂꯤꯕ ꯃꯑꯣꯡꯗꯣ ꯑꯗꯨꯝ ꯃꯆꯥ ꯃꯆꯥꯁꯨ ꯌꯥꯎꯔꯛꯑꯒ ꯒ꯭ꯌꯥꯟ ꯇꯥꯅꯕ ꯐꯖꯅ ꯂꯤꯒꯦꯕ
ꯑꯗꯣ ꯎꯝ ꯑꯩꯗꯤꯀꯣ ꯈꯔ ꯃꯤꯅ ꯋꯥꯛ ꯈꯤꯇꯪ ꯍꯤꯟꯁ ꯈꯛꯇ ꯄꯤꯕꯗ ꯑꯩꯗꯤ ꯄꯥꯛꯒꯦꯅ ꯇꯥꯔꯦ ꯌꯥꯗꯕ ꯑꯗꯨꯒꯤ ꯃꯤꯉꯣꯟꯗ ꯉꯥꯡꯕꯗꯨꯁꯨ ꯀꯣ ꯈꯔ ꯍꯤꯟꯁꯄꯤꯕꯗꯣ ꯍꯩꯇꯦꯕ
ꯌꯥꯏꯅꯦ ꯎꯝ
ꯍꯤꯟꯁ ꯈꯛꯇ ꯄꯤꯔꯗꯤ ꯑꯥ ꯈꯪꯗ꯭ꯔꯒ ꯑꯗꯨꯝ ꯂꯩꯒꯅꯤ
ꯍꯣꯏꯅꯦ ꯍꯥꯏꯣꯏꯅꯦ ꯑꯗꯨꯗꯤ ꯅꯪꯒꯤꯁꯤꯦ ꯅꯨꯄꯥꯅ ꯅꯪꯕꯨ ꯑꯗꯨꯝ ꯂꯛꯅꯔꯒ ꯅꯨꯡꯁꯤꯒꯤ ꯋꯥ ꯈꯔ ꯍꯥꯏꯔꯗꯤ ꯅꯪ ꯒ꯭ꯌꯥꯟ ꯇꯥꯕ ꯉꯝꯃꯔꯣꯏꯕ
ꯎꯝ ꯒ꯭ꯌꯥꯟ ꯇꯥꯔꯔꯣꯏ ꯅꯪꯕꯨ ꯄꯥꯝꯃꯤ ꯅꯨꯡꯁꯤꯌꯦ ꯗꯧ ꯍꯥꯏꯕ ꯍꯥꯏꯗ꯭ꯔꯤꯐꯣ ꯑ ꯃꯥꯗꯤ ꯑꯗꯨꯝ ꯃꯕꯨꯛ ꯐꯥꯕꯒꯤꯅꯤꯀꯣ ꯍꯥꯏꯅ ꯑꯗꯨꯝ
ꯌꯥꯝ ꯌꯥꯝꯅ ꯆꯝꯖꯕ ꯅꯣ ꯈꯜꯗꯤꯜꯂꯤ ꯅꯪꯒꯤꯁꯦ
ꯑꯗ ꯑꯩꯈꯣꯏ ꯁ꯭ꯀꯨꯜꯗꯁꯨ ꯑꯩꯈꯣꯏ ꯄ꯭ꯔꯤꯟꯁꯤꯄꯥꯜꯅ ꯀꯧꯋꯦꯕ ꯀꯧꯔꯒ ꯎꯝ ꯋꯥꯗꯣ ꯃꯣꯏꯗꯤ ꯑ ꯈꯔ ꯀꯔꯤ ꯍꯥꯏꯖꯔꯥ ꯋꯥ ꯉꯥꯡꯕꯗ ꯈꯔ ꯍꯤꯟꯁ ꯄꯤꯔꯒ ꯗꯥꯏꯔꯦꯛ ꯑꯗꯨꯝ ꯉꯥꯡꯕ ꯌꯥꯗꯕꯗꯨꯁꯨ ꯁꯨꯀꯣ ꯑꯗꯨꯝ ꯈꯔ ꯍꯤꯟꯁꯄꯤꯔꯒ ꯍꯥꯏꯕꯗꯣ ꯑꯩꯗꯤ ꯆꯩꯕ꯭ꯔꯥ ꯆꯩꯗꯕ꯭ꯔꯥ ꯀꯩꯝꯇꯁꯨ ꯒ꯭ꯌꯥꯟ ꯇꯥꯗꯦ ꯑꯗꯨꯝ ꯃꯥꯅ ꯉꯥꯡꯕꯗꯣ ꯀꯩꯗꯧꯖꯥꯠꯔꯥ ꯍꯥꯏꯅ ꯑꯗꯨꯝ ꯈꯜꯂꯒ ꯑꯗꯨꯝ ꯂꯩꯈ꯭ꯔꯕꯅꯦ
ꯑꯥ
ꯑꯗ ꯑꯇꯣꯛ ꯄꯗ ꯍꯪꯕꯅꯦ ꯃꯥꯅ ꯍꯥꯏꯕꯗꯣ ꯐꯖꯅ ꯍꯥꯏꯕ꯭ꯔꯥ ꯅꯠꯇ꯭ꯔꯒ ꯁꯥꯎꯔꯒ ꯍꯥꯏꯕ꯭ꯔꯥ
ꯍꯣꯏꯅꯦ ꯋꯥꯔꯤꯔꯤꯠꯇꯕꯨ ꯇꯂꯅ ꯀꯩꯅꯣ ꯎꯝ ꯅꯣꯏ ꯂꯥꯏꯔꯤꯛ ꯂꯥꯏꯔꯤꯛꯁꯨ ꯄꯥ ꯄꯥꯔꯅꯨ ꯁꯥꯎꯅ ꯍꯥꯏꯕꯗꯨ ꯅꯪꯗꯤ ꯒ꯭ꯌꯥꯟ ꯇꯥꯔꯔꯣꯏꯕꯀꯣ
ꯍꯣꯏ ꯑꯗꯨꯝ ꯄꯥꯗꯕꯤ ꯑꯗꯨꯝ ꯂꯩꯈꯗꯤ
ꯍꯅꯦ ꯄ꯭ꯔꯤꯟꯁꯤꯄꯥꯜꯅ ꯑꯗꯨꯝ ꯐꯥꯒꯤ ꯇꯧꯔꯒ ꯍꯌꯦꯡꯗꯤ ꯁꯨꯇꯤꯅꯤꯀꯣ ꯍꯥꯏ ꯅꯪ ꯁꯨꯇꯤꯅꯤ ꯈꯜꯂꯅꯤꯕ
ꯑꯣꯏ ꯑꯗꯣ ꯑꯃꯨꯛꯀꯆ ꯆꯩꯔꯛꯁꯨ ꯅꯪꯅ ꯁꯨꯇꯤ ꯁꯨꯇꯤꯅꯦ ꯍꯥꯏꯕ ꯅꯠꯇ꯭ꯔꯣ ꯑꯗꯨꯝ ꯈꯣꯡꯈ꯭ꯔꯅꯤ ꯑꯦ
ꯎꯗꯅꯤ ꯑꯗꯨ
ꯑꯗꯨꯒꯤ ꯑꯃꯨꯛꯀ ꯑꯩꯅ ꯃꯤ ꯅꯉꯣꯟꯗ ꯑꯗꯨꯝ ꯉꯥꯡꯕꯗꯨꯁꯨꯀꯣ ꯑꯗꯨꯝ ꯐꯖꯅ ꯀꯨꯞꯂꯒ ꯍꯥꯏꯗ꯭ꯔꯗꯤꯀꯣ
ꯎꯝ
ꯑꯃꯨꯛꯀ ꯑꯩꯅ ꯈꯪꯗꯕꯗꯨꯒꯨꯝꯅꯀꯣ ꯀꯕꯛ ꯀꯕꯛ ꯈꯪꯗ꯭ꯔꯒ ꯂꯩꯔꯗꯤ ꯍꯥꯏꯕꯗꯨ ꯑꯗꯨꯝ ꯈꯟꯕ
ꯎꯝ ꯑꯗꯨ ꯏꯅꯦꯕ ꯅꯪ ꯍꯧꯖꯤ ꯐꯧꯒꯤ ꯃꯇꯥꯡꯗ ꯍꯥꯏꯔꯒ ꯑꯩꯁ ꯅꯪꯅ ꯍꯥꯏꯔꯛꯄꯗ ꯎ
ꯂꯧ ꯁ ꯆꯠ ꯆꯠꯇꯕ ꯃꯤꯁꯨ ꯑꯗꯨꯝ ꯒꯦꯟ ꯇꯥꯈ꯭ꯔꯅꯤ
ꯎꯝ ꯅꯪꯒꯤ ꯋꯥ ꯇꯥꯔꯒ ꯑꯩꯗꯤ ꯂꯧꯐꯥꯎ ꯆꯠꯅꯤꯡꯗ꯭ꯔꯦꯗ ꯅꯣꯏ ꯈꯨꯟꯒꯤ ꯌꯥꯝ ꯇꯥꯟꯈ꯭ꯔꯦ
ꯑꯁꯦꯡꯕꯀꯣ ꯌꯥꯝ ꯋꯥꯕꯦ
ꯎꯝ ꯑꯗꯨ ꯋꯥꯅ ꯁꯨꯔꯒ ꯐꯪꯕꯗꯅ ꯍꯥꯎꯕ ꯍꯦꯂꯦ
ꯑꯗꯨꯕꯨꯗꯤ ꯆꯨꯝꯃꯦꯀꯣ ꯋꯥꯅ ꯋꯥꯅ ꯁꯨꯔꯒ ꯐꯪꯕꯗꯣ ꯅꯣꯏꯗꯤ ꯑꯗꯨꯝ ꯅꯛꯄ ꯃꯥꯜꯂꯦꯗ
ꯑꯁ ꯑꯩꯈꯣꯏꯗꯤ ꯑ ꯁꯨꯃꯥꯡꯒꯤ ꯃꯃꯥꯡ ꯃꯊꯪ ꯂꯥꯛꯏꯕ ꯇꯧꯕꯅꯦꯗ ꯃꯤꯅꯤꯠ ꯇꯔꯥꯒꯨꯝꯕ ꯈꯊꯅꯦ ꯆꯠꯄ
ꯑꯗꯨꯗꯤ ꯌꯥꯝ ꯅꯨꯡꯉꯥꯏꯌꯦꯅꯦ ꯑꯗꯣ ꯎꯝ ꯀꯩꯅꯣ ꯇꯧꯔꯝꯅꯦ ꯑꯇꯝ ꯃꯇꯝꯗ ꯀꯩꯅꯣ ꯀꯩ ꯃꯩꯇꯩꯂꯣꯟꯗ ꯄꯤꯔꯨꯨꯞ ꯍꯥꯏꯕ꯭ꯔꯥ
ꯇꯔꯨꯨꯞ ꯇꯔꯨꯨꯞ
ꯑ ꯑꯗꯨ ꯌꯥꯝ ꯂꯩꯔꯕꯅꯤꯗ
ꯂꯩꯌꯦ ꯑꯗꯨ ꯏꯅꯥꯎꯅꯨꯄꯤ ꯏꯌꯥꯝꯕꯒꯤ ꯃꯆꯥꯅꯨꯄꯤ ꯑꯉꯥꯡ ꯐꯥꯎ ꯈꯣꯠꯄ ꯆꯠꯂꯒꯅꯕ
ꯍꯥꯎꯥꯎꯅꯤ ꯐꯖꯅ ꯇꯥꯂꯦꯍꯦ
ꯍꯥꯥꯕ꯭ꯔꯣ
ꯑ ꯑꯃꯨꯀ ꯇꯥꯏ
ꯑꯀꯨꯠꯄꯗ ꯂꯩꯕꯒꯤ ꯅꯦꯋꯥ ꯈꯔ ꯅꯨꯡꯉꯥꯏꯇꯕ ꯑꯃꯨꯛ
ꯑꯣ ꯑꯣ
ꯅꯦꯠꯋꯥꯛꯛꯁꯦ ꯌꯥꯝ ꯍꯣꯡꯉꯦꯕ ꯅꯣꯏ ꯅꯨꯄꯤꯗꯧꯅꯀꯣ ꯋꯥꯈꯜ ꯌꯥꯝ ꯍꯣꯡꯕꯗꯣ
ꯑꯗꯨꯗꯤ ꯍꯥꯏꯅꯨꯗ ꯅꯨꯄꯤ ꯂꯣꯏꯅꯃꯛꯅꯦ ꯇꯧꯗꯦꯗ ꯑꯩꯕꯨꯗꯤ ꯍꯣꯡꯈ꯭ꯔꯕꯅꯤ ꯑꯗꯣ ꯑꯇꯣꯞꯄ ꯅꯨꯄꯤ ꯍꯣꯡꯗ꯭ꯔꯁꯨ ꯂꯩꯔ
ꯅꯪꯕꯨ ꯅꯪ ꯅꯪ ꯐꯥꯎꯅ ꯊꯟꯗ ꯑꯩꯗꯤ ꯏꯍꯣꯡꯂꯕꯅꯤ ꯍꯥꯏꯗꯤ ꯂꯣꯏꯔꯦꯦ ꯑꯇꯣꯞꯄꯗꯤ ꯍꯣꯡꯂꯝꯅꯤ ꯑꯩꯗꯤ ꯍꯣꯡꯗꯦ ꯍꯥꯏꯗꯕꯤꯗ
ꯎꯝ ꯑꯗꯨ ꯑꯩꯗꯤ ꯑꯗꯨꯝ ꯃꯥꯏ ꯍꯥꯏꯅꯤꯡꯗꯦ ꯍꯧꯖꯤꯛꯀꯥꯟ ꯃꯤꯁꯤꯡ ꯑꯗꯨꯝ
ꯍꯣꯏ ꯃꯁꯥ ꯃꯁꯥꯕꯨ ꯊꯥꯒꯠꯄꯗꯨꯗꯤ ꯐꯠꯇꯦꯕꯀꯣ
ꯍꯣꯏ ꯉꯁꯥꯏꯗꯣ ꯑꯩ ꯊꯥꯒꯠꯃꯟꯈ꯭ꯔꯦꯕꯀꯣ ꯑꯗꯨꯒꯤ ꯍꯧꯖꯤꯛꯤ ꯊꯥꯒꯠꯄꯗꯣ ꯇꯧꯃꯟꯅꯤꯡꯗ꯭ꯔꯦꯕ
ꯌꯥꯍꯦ ꯅꯪꯖꯔꯤꯦ ꯅꯪ ꯉꯥꯡꯕ ꯌꯥꯝ ꯍꯩꯔꯦꯕꯣ
ꯑꯗꯨ ꯅꯣꯏꯗ ꯄꯤꯔꯨꯛ ꯂꯩꯌꯦ ꯍꯥꯏꯕꯗꯣ ꯑꯁ ꯑ ꯑꯩ ꯍꯥꯎꯔꯅꯤ ꯅꯨꯡꯁꯥ ꯁꯥꯕ ꯃꯇꯝꯗ ꯁꯤꯡꯗꯨꯕꯨ ꯆꯥꯕ
ꯎꯝ ꯌꯥꯝ ꯍꯥꯎꯕꯅꯤ ꯊꯔꯣꯏꯁꯨ ꯂꯩꯔꯛꯑꯅꯤ
ꯌꯥꯝ ꯆꯥꯎꯋ ꯍꯛꯆꯥꯡꯒꯤꯁꯨ ꯌꯥꯝ ꯐꯕꯅꯦ
ꯍꯣꯏ ꯌꯥꯝ ꯐꯩ ꯑꯗꯨꯕꯨ ꯑꯩꯗꯤ ꯑꯣꯛꯁꯥꯡꯒ ꯐꯤꯔꯨꯞꯀ ꯊꯣꯡꯕꯤꯔꯕ ꯑꯩꯗꯤ ꯐꯤꯔꯨꯞꯇꯣ ꯌꯥꯝꯅ ꯁꯥꯔꯣꯏ
ꯑ ꯑꯗꯨ
ꯁꯦ ꯃꯅꯦ
ꯎꯁꯥ ꯆꯥꯕ ꯇꯥꯕꯅꯤꯅꯦ
ꯁꯟꯒꯨꯝꯕ ꯌꯦꯡꯉꯨꯅꯦ ꯁꯟꯒꯨꯝꯕ ꯃꯣꯏ ꯏꯟꯁꯥꯡ ꯅꯥꯄꯤ ꯉꯥꯛꯇꯥꯡ ꯆꯥ ꯍꯥꯏꯔꯒꯅ ꯀꯩꯁꯨ ꯇꯧꯗꯦꯕ ꯀꯩꯗꯨꯗꯤ ꯌꯦꯡꯉꯨꯕ ꯁꯥ ꯉꯇꯪ ꯆꯥꯔꯒ ꯀꯜꯂꯤꯗꯣ
ꯑꯗꯣ ꯅꯪꯁꯦ ꯅꯁꯥ ꯀꯟꯈ꯭ꯔꯦ ꯑꯗꯨꯒꯤ ꯑ ꯃꯅꯥ ꯃꯁꯤꯡ ꯁꯦ ꯌꯥꯝ ꯆꯥꯅꯤꯡꯗ꯭ꯔꯦ ꯍꯥꯏꯕ ꯃꯑꯣꯡꯅꯤꯅ
ꯃꯝꯗꯍꯜ ꯃꯂ
ꯌꯥꯏ ꯌꯥꯏ ꯅꯪꯒꯦꯁꯦ ꯌꯥꯏ
ꯑꯁ ꯂꯥꯎ ꯍꯂꯛꯗꯤ ꯑꯗꯨ ꯑꯩꯅ ꯍꯥꯏꯕꯗꯣ ꯅꯪ ꯋꯥ ꯉꯥꯡꯕ ꯍꯩ ꯍꯥꯏꯕꯗꯣ
ꯎꯝ
ꯑꯇꯣꯞꯄꯗꯗꯤ ꯃꯥꯟꯗꯤ ꯉꯥꯡꯕꯤꯔꯅꯨꯀꯣ
ꯑꯁ ꯅꯪꯅ ꯑꯗꯨꯝ ꯉꯥꯡꯊꯣꯛꯂꯛꯄꯒꯤꯅꯤꯅ ꯃꯤ ꯇꯨꯃꯤꯟꯅ ꯂꯩꯈ꯭ꯔꯗꯤ ꯑꯩꯁꯨ ꯑꯗꯨꯝ ꯇꯨꯃꯤꯟꯅ ꯂꯩꯕꯅꯤꯅ
ꯑꯩꯅ ꯑꯣꯏꯔꯦ ꯃꯨꯀꯥ
ꯎꯝ
ꯑꯅꯦ ꯑꯗꯨꯗ ꯀꯩꯖ ꯍꯣꯔꯦꯟꯁꯦ ꯅꯉꯣꯟꯗ ꯀꯩ ꯇ꯭ꯔꯦꯅꯤꯡ ꯂꯧꯕ ꯇꯥꯔꯦ
ꯎꯝ ꯑꯗꯨꯃꯛꯇꯤ ꯑꯃꯨꯛꯀ ꯍꯩꯇꯦ
ꯑꯦ ꯃꯤꯒꯤꯗꯤ ꯇꯥꯛꯄꯤꯕ ꯍꯩꯇꯕ ꯅꯁꯥꯒꯤꯗꯤ ꯍꯩꯕ
ꯑꯁ ꯏꯁꯥꯁꯨ ꯌꯥꯝ ꯍꯩꯕ ꯅꯠꯇꯦꯗ ꯅꯪꯅ ꯑꯗꯨꯝ ꯅꯪꯅ ꯄꯤꯔꯛꯄ ꯑꯦꯅꯔꯖꯤꯗꯣ ꯑꯗꯨꯝ ꯔꯤꯇꯔꯟ ꯇꯧꯕ ꯈꯛꯇꯅꯦꯗ
ꯆꯥꯖ ꯑꯗꯨ ꯅꯪ ꯍꯧꯖꯤꯛ ꯏꯌꯥꯔꯄꯤꯤꯁ ꯄꯥꯏꯕ꯭ꯔꯥ
ꯎꯝ ꯄꯥꯏꯗꯦꯗ
ꯀ ꯑꯗꯨꯗꯤ ꯀꯩꯅꯣꯝꯃ ꯆꯥꯕ꯭ꯔꯥ
ꯎꯝ ꯀꯩꯅꯣ ꯀꯔꯤꯔꯥ ꯏꯟꯁꯦꯛ ꯃꯈꯣꯟꯗꯨꯔꯥ
ꯍꯣꯏ
ꯎꯝ ꯍꯧꯖꯤꯛꯇꯤ ꯑꯃꯨꯛꯀ ꯇꯥꯗ꯭ꯔꯦ ꯉꯁꯥꯏ ꯈꯔ ꯇꯥꯏ ꯑꯁ ꯑꯗꯨꯃꯥꯏꯅ ꯍꯥꯏꯕꯨꯔꯥ ꯈꯨꯝꯕꯤꯈ꯭ꯔꯣ ꯅꯪꯁꯨ ꯑꯗꯣ ꯏꯟꯁꯦꯛꯇꯨꯗ
ꯑꯩꯗꯨ ꯈꯨꯝꯅꯕ ꯇꯟꯕ
ꯦꯇꯥꯔ ꯏꯔꯒ ꯄꯤꯕꯤꯌꯣ
ꯅꯪ ꯑꯣꯏꯅ ꯄꯥꯖꯅꯤ ꯈꯪꯉꯤ ꯑꯜꯂꯨ ꯑꯜꯂꯣꯗ ꯐꯔꯒ ꯊꯠ ꯂꯥꯛꯁꯦ ꯅꯪꯅ ꯄꯤꯔꯛꯇꯣꯏꯕ ꯑꯃꯨꯛꯀ ꯌꯥꯏꯅ
ꯄꯤꯕꯤꯗ꯭ꯔꯗꯤ ꯅꯪ ꯀꯞꯇꯨꯅ ꯑꯗꯨꯝ ꯂꯩꯈ꯭ꯔꯅꯤꯗ
ꯍꯣꯏꯅꯦ